ꯇꯕ꯭ꯔꯣ
ꯇꯥꯏꯌꯦ
ꯀꯩꯗꯧꯔꯕ ꯍꯧꯖꯤꯛꯇꯤ ꯂꯦꯡꯗ꯭ꯔꯤ ꯉꯁꯥꯢꯗꯒꯤ
ꯑꯦ ꯅꯪꯒꯤ ꯉꯥꯏꯈꯣꯀꯣ ꯍꯥꯏꯕꯗꯤ ꯅꯪꯒꯤ ꯏ ꯢꯀꯣ ꯗꯨ ꯂꯥꯛꯄꯒꯨꯝ ꯇꯧꯋꯦ ꯈ꯭ꯔ ꯂꯩꯊꯒꯦꯔꯥ ꯃꯈꯥ ꯂꯩꯊꯧꯅꯦ
ꯃꯈꯥ ꯂꯩꯊꯧꯒꯗꯧꯕ ꯅꯠꯇꯦ ꯃꯊꯛ ꯂꯩꯈꯠꯀ ꯇꯧꯕ
ꯑꯥ ꯍꯣꯏ ꯍꯥꯏꯕꯗꯤ ꯑꯩ ꯏꯊꯟꯗ ꯏꯀꯣꯗꯨ ꯂꯥꯛꯄ
ꯑꯣ ꯑꯠꯁꯥ ꯁꯥ
ꯂꯩꯩꯊꯔꯕꯣ
ꯕꯣ ꯀꯩ ꯃꯊꯦꯜ ꯇꯧꯔꯒꯦ
ꯉꯁꯤꯁꯦ ꯇꯥꯔꯤꯌꯦ ꯍꯨꯖꯤꯛꯐꯥꯎ
ꯏꯀꯣ
ꯢꯀꯣ ꯇꯔꯤꯌꯦꯕ ꯍꯣꯏ ꯑꯩ ꯏꯊꯟꯇꯒꯤ ꯃꯈꯣꯟꯗꯨ ꯇꯥꯏꯌꯦ ꯅꯊꯟꯇꯒꯤ ꯃꯈꯣꯟꯗꯨ ꯇꯥꯏꯌꯦ
ꯍꯣꯏ
ꯍꯣꯢ ꯈꯤꯇꯪ ꯂꯩꯊꯔ ꯌꯦꯡꯉꯣꯅꯦ ꯑꯗꯨꯗꯤ
ꯌꯥꯔꯥꯕꯣ ꯇꯥꯕ꯭ꯔꯣ ꯑꯩꯕꯨꯗꯤ ꯁꯦꯡꯅ ꯇꯥꯏꯅꯦ
ꯅꯪ ꯅꯪ ꯅꯪ ꯂꯩꯊꯑꯣꯅꯦ ꯃꯔꯛ ꯈꯔ ꯅꯦꯝꯊꯑꯣꯅꯦ ꯈꯔ
ꯑꯗꯨꯨꯝ ꯄꯥꯏꯌꯨꯀꯣ
ꯍꯣꯏ
ꯍꯣꯏ ꯑꯥ ꯌꯥꯔꯕꯣ
ꯇꯥꯕ꯭ꯔꯥ ꯑꯩꯒꯤ
ꯇꯥꯔꯤꯕ꯭ꯔꯣ
ꯇꯡ ꯇꯥꯔꯤ
ꯈꯤꯇꯪ ꯇꯥꯏꯌꯦ ꯑꯥ ꯌꯥꯔꯦ ꯑꯣꯏꯁꯅꯨ
ꯑꯣꯏꯁꯅꯨ ꯑꯣ ꯈ꯭ꯔ ꯈ꯭ꯔ ꯐꯔꯦ
ꯑꯩꯉꯣꯟꯗꯒꯤ ꯑꯣꯏꯔꯝꯃꯣꯏꯗ
ꯑꯩꯉꯣꯟꯗꯗꯤ ꯄꯨꯔꯥ ꯈ꯭ꯋꯥꯏꯗꯒꯤ ꯅꯦꯝꯕꯅꯦ ꯑꯩꯅ ꯍꯨꯖꯤꯛ ꯁꯤꯖꯤꯟ ꯑ ꯍꯥꯏꯕꯖꯤꯛ ꯇꯤ ꯅꯪꯉꯣꯟꯗꯩꯅꯦ ꯑꯩꯉꯣꯟꯗ ꯅꯠꯇꯦ
ꯑꯩꯉꯣꯟꯗ ꯀꯩꯗꯧꯔꯤꯕ ꯑꯩ ꯀꯩꯝ ꯇꯧꯗꯦ ꯑꯩꯗꯤ
ꯅꯪ ꯅꯪꯁꯨ ꯌꯦꯡꯉꯨꯅꯦ ꯈ꯭ꯋꯥꯏꯗꯒꯤ ꯅꯦꯝꯕꯗꯣ ꯍꯥꯞꯄꯨꯅꯦ ꯑꯗꯨꯝ ꯇꯥꯒꯅꯤꯗ
ꯑꯣ ꯄꯥꯏꯌꯣ ꯄꯥꯏꯌꯦ ꯁꯤ ꯈ꯭ꯋꯥꯗꯩ ꯅꯦꯝꯕꯅꯦ ꯁꯦ
ꯑꯣ ꯁꯤꯗꯒꯤ ꯇꯥꯔꯗꯤ ꯑꯧ ꯌꯥꯔꯦ ꯌꯥꯔꯦ ꯍꯨꯖꯤꯛ
ꯑꯩꯅ ꯈ꯭ꯋꯥꯏꯗꯩ ꯅꯦꯝꯃꯒꯗꯤꯅꯦ ꯇꯥꯗꯦ ꯇꯥꯗꯦ ꯑꯥ ꯍꯨꯖꯤꯛꯇꯤ ꯇꯥꯕ꯭ꯔꯥ
ꯇꯥꯏꯌꯦ ꯑꯩ ꯢꯊꯟꯗ
ꯎꯝ ꯑꯁꯤꯗꯤ ꯑꯩ ꯇꯥꯔꯦ
ꯑꯩꯒꯤꯅ ꯑꯃꯨꯛ ꯏꯀꯣ ꯂꯥꯛꯑꯦ
ꯑꯃꯨꯛ ꯂꯥꯛꯑꯦ ꯍꯣꯏꯅꯦ ꯑꯁ ꯑꯣꯏꯔꯁꯅꯨ
ꯏꯁ ꯇꯥꯕ ꯅꯨꯡꯉꯥꯏꯇꯕ ꯋꯥꯅꯦ ꯏꯊꯟꯗ ꯇꯥ ꯃꯈꯣꯟ ꯇꯥꯕꯗꯣ
ꯑꯩꯉꯣꯟꯗꯗꯤ ꯅꯨꯡꯉꯥꯏ
ꯏꯁ ꯅꯪꯉꯣꯟꯗ ꯅꯨꯡꯉꯥꯏꯔꯗꯤ ꯌꯥꯔꯦ ꯁꯤꯅꯦꯕ
ꯍꯣꯏ ꯑꯩꯉꯣꯟꯗ ꯅꯨꯡꯉꯥꯏꯔꯗꯤ ꯌꯥꯔꯦ
ꯏꯁ ꯃꯊꯟꯗꯒꯤ ꯀꯌꯥꯝ ꯈꯜꯂꯦꯀꯣ ꯃꯁꯥꯒꯤ ꯈꯛꯇꯒ ꯍꯥ ꯈꯜꯂꯦ
ꯇꯥꯕ꯭ꯔꯣ
ꯇꯥꯏꯌꯦ
ꯑꯉꯣꯟꯗ ꯈꯛꯇ ꯂꯩꯊꯥꯕꯗꯥ
ꯑꯩꯁꯦ ꯂꯩꯊꯥꯔꯁꯨ ꯑꯩ ꯑꯩꯉꯣꯟꯗꯒꯤ ꯑꯣꯏꯔꯝꯗꯧ ꯃꯥꯟꯗꯦ
ꯅꯪꯉꯣꯟꯗ ꯑꯣꯏꯔꯝꯒꯅꯤꯌꯦ
ꯑꯣ ꯐꯔꯦ ꯐꯔꯦ ꯍꯧꯖꯤꯛ
ꯑꯩꯉꯣꯟꯗꯗꯤ ꯑꯩꯉꯣꯟꯗꯗꯤꯅꯦ ꯑꯩꯅ ꯂꯩ ꯂꯩ ꯊꯛꯅ ꯂꯩꯈꯜꯂꯁꯨ ꯂꯩ ꯂꯩꯊꯥꯔꯁꯨꯅꯦ ꯆꯞ ꯃꯥꯟꯅꯩꯌꯦꯕ
ꯑꯣ ꯍꯧꯖꯤꯛ ꯐꯔꯦ ꯌꯥꯔꯦ ꯑꯣ ꯈꯤꯇꯪ ꯇꯥꯒꯨꯝꯇꯧꯋꯦ ꯈꯤꯇꯥꯡ ꯇꯥꯕꯒꯨꯝ ꯇꯧꯋꯦ ꯀꯔꯤ ꯍꯥꯏꯗꯅꯣ ꯉꯁꯥꯏ ꯅꯪ ꯍꯪꯉꯤꯗꯣ ꯀꯔꯤ ꯍꯥꯡ ꯀꯔꯤ ꯍꯥꯏꯅꯣ
ꯍꯌꯦꯡꯗꯤ ꯀꯥꯏ ꯆꯠꯇꯣꯏꯅꯣ
ꯍꯌꯦꯡꯁꯤꯗꯤ ꯈꯪꯗꯦꯅꯦ ꯏꯅꯥꯎꯅꯨꯄꯤꯒꯤꯁꯦ ꯊꯕꯛ ꯈꯔ ꯍꯥꯏꯕꯗꯤ ꯃꯥꯒꯤ
ꯑꯣ ꯁꯨꯇꯤ ꯂꯣꯏꯅ ꯁꯨꯇꯤꯅꯤꯀꯣ ꯍꯟꯅꯛ
ꯍꯣꯏ ꯑꯈꯣꯏꯗꯤ ꯄꯨꯔꯥ ꯑꯁꯤ ꯍꯥꯞ ꯇꯥꯒ ꯃꯊꯪ ꯍꯞꯇꯥꯒꯁꯨ ꯍꯣꯏ ꯃꯊꯪ ꯍꯞꯇꯥꯁꯨ ꯁꯨꯇꯤꯅꯦꯕ
ꯇꯥꯔꯅꯤꯅ
ꯑꯈꯣꯏꯗꯤ ꯁꯥꯇ꯭ꯔꯥꯅꯤꯅ ꯍꯣꯏ
ꯅꯣꯏꯒꯤ ꯅꯆꯟꯅꯨꯄꯤ ꯂꯩꯔꯤꯗꯣ
ꯍꯣꯏ
ꯅꯆꯟ ꯅꯨꯨꯄꯤ ꯂꯩꯕꯒꯤꯗꯣ ꯃꯥꯒꯤꯗꯣ ꯊꯕꯛ ꯌꯥꯕ ꯈꯔ ꯌꯦꯡꯊꯣꯛꯑꯣꯑꯣꯅꯅꯥ ꯅꯍꯥꯟ ꯍꯅꯛꯄ ꯊꯕꯛ ꯑꯃ ꯂꯩꯌꯦꯅ ꯑꯩꯅ ꯊꯥꯈꯤꯕꯗꯣ
ꯍꯣꯏ
ꯊꯥꯈꯤꯕꯗꯣ ꯆꯠꯂꯒ ꯍꯥꯏꯐꯦꯠꯇꯪ ꯌꯦꯡꯊꯣꯛꯑꯣꯗꯅ
ꯍꯣꯏ ꯍꯥꯏꯕꯗꯤ ꯈꯪꯗꯦꯅꯦ ꯃꯣꯏꯅ ꯑꯩꯈꯣꯏꯅ ꯌꯧꯔꯒ ꯍꯥꯏꯔꯁꯨꯀꯣ ꯃꯣꯏꯅ ꯑꯗꯨꯝ ꯑ ꯑꯈꯣꯏꯅ ꯑꯗꯨꯝ ꯐꯣꯟꯗꯒꯤꯗꯣ ꯑꯗꯨꯕꯨ ꯑꯗꯨꯗ ꯄꯤꯌꯣ ꯑꯗꯨꯝ ꯍꯥꯏꯕꯅꯦꯕ
ꯀꯩꯒꯤ
ꯑꯁ ꯈꯪꯗꯦ ꯍꯥꯟꯅ ꯑꯈꯣꯏꯁꯨ ꯑ ꯍꯥꯏꯕꯗꯤ ꯇꯝꯕ ꯂꯣꯏꯔꯒ ꯊꯥꯏꯅ ꯑꯈꯣꯏ ꯑ ꯑꯥꯗ ꯂꯩꯔꯤꯉꯩꯗ ꯍꯥꯟꯅ ꯇꯝꯕ ꯂꯣꯏꯕ ꯍꯦꯛ ꯑꯗꯨꯗ ꯍꯥꯏꯕꯅꯦꯕ ꯃꯣꯏꯅ ꯈꯪꯗꯦ ꯍꯌꯦꯡꯁꯦ ꯌꯦꯡꯂꯨꯁꯤꯔꯗꯤ ꯊꯣꯛ ꯈꯟꯕꯅꯦ ꯍꯥꯏꯕꯗꯤ ꯌꯥꯝ ꯁꯥꯏꯕ
ꯄꯨꯡ ꯀꯌꯥꯗ ꯆꯠꯀꯦꯅ ꯈꯜꯂꯤꯕ
ꯍꯌꯦꯡꯁꯦ ꯑꯁꯤ ꯅꯛꯄꯥꯗ ꯑꯃ ꯫ ꯈꯪꯗꯦꯅꯦ ꯍꯣꯔꯦꯟ ꯅꯨꯡꯗꯥꯡꯁꯤ ꯈꯟꯕ ꯇꯥꯔꯦ ꯀꯗꯥꯏ ꯀꯗꯥꯏ꯫ ꯀꯔꯝ ꯀꯔꯝꯕ ꯃꯐꯝꯗꯨꯗ ꯆꯠꯁꯦꯔꯥ ꯍꯥꯏꯗꯣ ꯫ ꯍꯥꯏꯗꯤ ꯊꯥꯖꯗꯕ ꯍꯥꯏꯕꯗꯤ ꯃꯣꯏꯒꯤ ꯊꯣꯛꯀꯗꯧꯕ ꯊꯕꯛ ꯍꯥꯡꯒ ꯇꯧꯕꯁꯨ ꯌꯥꯝ ꯂꯨꯅ ꯊꯣꯛꯄꯅꯦꯕ ꯑꯗꯨꯁꯨ ꯇꯥꯡꯅ ꯊꯣꯛꯔꯛꯄꯅꯦꯕ ꯫ ꯇꯥꯡꯅ ꯊꯣꯛꯂꯛꯄ ꯍꯥꯏꯕꯗꯤ ꯍꯧꯖꯤꯛꯇꯤ ꯁꯥꯇ꯭ꯔꯁꯦ ꯆꯍꯤ ꯈꯨꯗꯤꯡꯒꯤ ꯑꯗꯨꯝ ꯊꯣꯛꯑ ꯂꯩꯔꯕꯅꯤꯅ ꯫ ꯆꯍꯤ ꯈꯨꯗꯤꯡꯒꯤ ꯁꯥꯇ꯭ꯔ ꯀꯌꯥꯔꯥ ꯂꯣꯏꯊꯣꯛꯑꯕꯁꯦ ꯫ ꯑꯗꯨ ꯌꯥꯝꯔꯕꯅꯤꯅ ꯍꯥꯏ ꯊꯕꯛꯁꯦ ꯐꯪꯕ ꯌꯥꯝ ꯋꯥꯏꯌꯦꯕ꯫
ꯑꯗꯨ ꯌꯥꯝꯕ ꯌꯥꯝꯗꯕꯒꯤ ꯋꯥꯔꯤ ꯅꯠꯇꯦꯕꯀꯣ꯫
ꯎꯝ
ꯃꯥ ꯂꯥꯛꯑ ꯫
ꯃꯤ ꯀꯌꯥꯃꯨꯛ ꯌꯥꯝꯃꯒꯁꯨ ꯀꯌꯥꯃꯨꯛꯅ ꯐꯪꯒꯗꯧꯕ ꯅꯠꯇꯦꯕ ꯅꯠꯇ꯭ꯔꯣ꯫ ꯃꯣꯏꯒꯤ ꯃꯒꯨꯟꯗꯨꯅ ꯃꯒꯨꯟꯗꯨꯗ ꯌꯦꯡꯒꯅꯦꯕ ꯃ ꯂꯧꯕ ꯈꯣꯏꯗꯣ꯫
ꯑꯗꯨ ꯈꯠꯇ ꯅꯠꯇꯦꯕ ꯁꯤꯗꯗꯤ ꯫ ꯍꯥꯏꯕꯗꯤ ꯃꯣꯏꯅ ꯈꯪꯅ ꯆꯥꯟꯅꯕ ꯈꯣꯠꯄ ꯂꯩꯔꯗꯤ꯫ ꯍ ꯑꯁꯤꯁꯦ ꯑꯥ ꯁꯔꯀꯥꯔꯒꯤ ꯈꯛꯇ ꯅꯠꯇ꯭ꯔꯦꯕ ꯁꯤꯗꯗꯤ ꯫
ꯑꯗꯨꯅꯦꯅꯦ ꯈꯪꯉꯦꯅꯦ ꯑꯗꯨ ꯑꯣꯏꯔꯒꯁꯨ ꯍꯧꯖꯤꯛꯁꯦ꯫ ꯊꯕꯛ ꯇꯧꯕꯒꯤ ꯑꯥ ꯂꯩꯌꯦ ꯍꯥꯏꯔꯛꯄꯗꯨꯗ ꯫ ꯃꯣꯏꯁꯦ ꯀꯧꯔꯒ ꯂꯩꯕꯅꯦ ꯀꯧꯔꯒ ꯂꯩꯕ ꯇꯥꯔꯒꯗꯤ ꯃꯤꯄꯨꯝ ꯈꯨꯗꯤꯡꯒꯤꯅꯦꯕ꯫ ꯑꯁꯤ ꯈꯛꯇꯒꯤ ꯍꯥꯏꯕ ꯂꯩꯇꯦꯕ꯫ ꯑꯗꯣ ꯆꯠꯂꯒ ꯌꯦꯡꯊꯣꯛꯄꯅꯗꯤ ꯆꯨꯝꯃꯦ ꯍꯥꯏꯕ ꯍꯥꯏꯕꯗꯤ꯫
ꯍꯌꯦꯡꯁꯦ ꯌꯦꯡꯊꯣꯛꯄ ꯐ ꯇꯥꯔꯦ ꯍꯌꯦꯡꯁꯦ ꯑꯩ꯫
ꯌꯦꯡꯗꯕꯤꯗ ꯑꯗꯨꯝ ꯇꯧꯕꯅꯦꯅ ꯍꯥꯏꯕ ꯌꯥꯗꯦꯕ ꯁꯔꯀꯥꯔꯒꯤ ꯑꯣꯏꯔꯒꯗꯤꯅꯦ꯫
ꯑꯥ
ꯑꯗꯨ ꯑꯣꯏꯔꯒꯗꯤ ꯑꯁ ꯈꯪꯅ ꯆꯟꯅꯕ ꯑꯆꯧ ꯑꯁꯥꯡ ꯈꯣꯏꯅ ꯑꯗꯨꯝ ꯇꯧꯔꯅꯤ ꯑꯩꯈꯣꯏꯁꯦ꯫ ꯂꯥꯏꯔꯕ ꯑꯩꯈꯣꯏꯗꯤ ꯑꯗꯨꯒꯤ ꯑꯥ ꯇꯧꯒꯗꯧꯕ ꯍꯛ ꯂꯩꯗꯦ ꯀꯥꯏ ꯑꯗꯨꯝ ꯈꯟꯕ ꯌꯥꯏꯌꯦꯕ ꯫
ꯎꯝ
ꯑꯗꯨ ꯅꯠꯇꯕꯤꯗ ꯖꯔꯀꯥꯔꯒꯤ ꯅꯠꯇꯕꯅꯤꯅ ꯀꯩ ꯍꯥꯏꯇꯥꯔꯦ ꯑꯩꯈꯣꯏꯁꯨ ꯌꯦꯡꯊꯣꯛꯄ ꯗꯔꯀꯥꯔ ꯇꯥꯏ ꯑꯩꯈꯣꯏꯁꯨ ꯑꯗꯨꯗ ꯌꯥꯔꯒꯗꯤ ꯆꯪꯕꯖꯨ ꯌꯥꯒꯅꯤ ꯍꯥꯏꯕ ꯑꯩ ꯍꯥꯏꯕꯗꯤ
ꯍꯥꯏꯕꯗꯤ ꯍꯧꯖꯤꯛꯀꯥꯟꯗꯤ ꯁꯔꯀꯥꯔꯒꯤ ꯈꯛꯇ ꯅꯠꯇꯕ ꯂꯅꯥꯏꯒꯤꯐꯥꯎ ꯁꯨꯃꯥꯏꯟ ꯇꯧꯔꯦꯕ꯫
ꯅꯍꯥꯟꯗꯒꯤꯅ ꯑꯗꯨꯃꯥꯏꯟ ꯇꯧꯕ ꯇꯥꯔꯒꯗꯤ ꯃꯗꯨꯒꯤ ꯊꯕꯛ ꯁꯨꯕ ꯃꯐꯝꯗ ꯍꯥꯡꯕ ꯍꯥꯡꯒꯗ꯭ꯔꯣ ꯍꯥꯡꯉꯔꯣꯏ ꯂꯣꯏꯒ꯭ꯔꯦꯅ ꯊꯒꯠꯂꯗꯕꯅꯦ
ꯑꯁ ꯈꯪꯗꯦꯅꯦ꯫ ꯌꯦꯡ ꯊꯣꯛꯄ ꯇꯥꯔꯦ ꯍꯌꯦꯡꯁꯦ ꯑꯩꯈꯣꯏꯁꯨ ꯃꯇꯝ ꯄꯥꯛ ꯐꯪꯗꯕꯅꯤꯅꯀꯣ꯫
ꯉꯔꯥꯡ ꯅꯍꯥꯟꯗꯤ ꯀꯩꯗꯧ
ꯈꯪꯗꯦ ꯍꯟꯗꯛꯁꯤ ꯌꯦꯡꯒꯦ꯫ ꯍꯥꯏꯕꯗꯤ ꯅꯣꯡꯊꯥ ꯑꯥ ꯍꯥꯏꯕꯗꯤ ꯀ ꯈꯪꯗꯦꯗ ꯅꯨꯡꯊꯤꯟꯗꯁꯨ ꯁꯥꯃꯟꯕꯒꯤ ꯆꯠꯊꯣꯛ ꯆꯠꯁꯤꯟꯁꯨ ꯌꯥꯝ ꯋꯥꯕ
ꯅꯨꯡꯊꯤꯟꯒꯨꯝꯕꯗ ꯆꯠꯄꯗꯣ ꯆꯠꯀꯦ ꯍꯥꯏꯔꯒꯗꯤ ꯑꯌꯨꯛ ꯄꯨꯡ ꯇꯔꯥ ꯇꯔꯥꯃꯥꯊꯣꯏ ꯑꯁꯤꯗ ꯆꯠꯂꯣ ꯑꯆꯧ ꯑꯁꯥꯡ ꯂꯥꯛꯄ ꯃꯇꯝꯁꯦ ꯇꯔꯥꯃ ꯇꯔꯥꯃꯈꯥꯏꯒ ꯇꯔꯥꯃꯥꯊꯣꯏ ꯀꯣ
ꯎꯝ
ꯑꯗꯨꯋꯥꯏꯗ ꯑꯆꯧ ꯑꯁꯥꯡꯁꯤꯡꯁꯨ ꯂꯥꯛꯅꯕꯅꯤ
ꯎꯝ ꯍꯌꯦꯡꯁꯦ ꯌꯦꯡ ꯇꯥꯔꯦ
ꯎꯝ ꯅꯛꯄꯅꯦ ꯍꯥꯏꯐꯦꯠ ꯌꯦꯡꯊꯣꯛꯑꯣꯗꯅ
ꯎꯝ
ꯊꯣꯛꯇꯕꯤꯗ ꯑꯗꯨꯝ ꯂꯩꯔꯒꯗꯤ ꯐꯪꯗꯧꯕꯒ ꯃꯥꯥꯟꯗꯦꯕꯣ ꯑꯩꯒꯤ ꯋꯥꯈꯜꯗ
ꯍꯣꯏ ꯑꯁ ꯑꯩꯁꯦ ꯍꯧꯖꯤꯛꯀꯥꯟ ꯅꯣꯏꯔꯦꯕꯣ
ꯑꯣ
ꯏꯁꯥ ꯑꯩꯊꯟꯇ ꯈꯪꯈ꯭ꯔꯦ ꯅꯣꯏ ꯍꯥꯏꯗꯣ
ꯅꯣꯏꯒꯗꯧꯕꯅꯦ ꯍꯛꯆꯥꯡ ꯐꯥꯍꯟꯒꯗꯧꯕꯅꯦ ꯆꯥꯕꯕꯁꯤꯁꯨ ꯐꯖ ꯐꯖꯅ ꯆꯥꯎ ꯍꯧꯖꯤꯛꯁꯦ ꯀꯡꯉꯒ ꯂꯩꯕ ꯌꯥꯕ ꯃꯇꯝ ꯅꯠꯇꯦ
ꯉꯥ ꯇꯞꯇꯥꯟ ꯆꯥꯔꯦ ꯑꯩ ꯉꯔꯤ ꯋꯥꯔꯤ ꯑꯃ ꯍꯥꯏꯕꯤꯒꯦꯁꯦ ꯉꯔꯥꯡꯁꯦ ꯑꯩꯒ ꯍꯧꯖꯤꯛ ꯏꯆꯥ ꯏꯅꯥꯎꯅꯨꯄꯤꯒ ꯏꯕꯥꯅꯤ ꯏꯟꯁꯥꯡ ꯅꯄꯤ ꯂꯩꯕ ꯆꯠꯂꯦꯅ ꯍꯥꯏꯗ ꯉꯔꯥꯡ
ꯑꯗꯨꯗꯀꯣ ꯑꯗꯨꯗ ꯆꯠꯂꯦ ꯍꯜꯂꯛꯑꯦ ꯏꯟꯖꯥꯡ ꯅꯄꯤ ꯂꯩꯔꯒ ꯂꯥꯛꯑꯦ ꯃꯈꯥꯗ ꯗꯨꯀꯥꯟ ꯑꯃ ꯂꯩ ꯍꯥꯏꯌꯦꯕ ꯁꯣꯔꯣꯛ ꯃꯅꯥꯛꯇ ꯑꯩꯅ ꯍꯦꯛ ꯍꯦꯛ ꯂꯩꯕ ꯗꯨꯀꯥꯟ ꯑꯃ ꯆꯦꯡꯒꯨꯝꯕ ꯀꯔꯤ ꯀꯔꯤ ꯅꯣ ꯑꯗꯩ ꯄꯣꯠ ꯆꯩ ꯑꯗꯨꯝ ꯂꯩꯕ ꯗꯨꯀꯥꯟ ꯂꯩꯌꯦ ꯑꯗꯨꯗ ꯂꯩꯕ ꯂꯣꯏꯕ ꯑꯗꯨꯒ ꯃꯩ ꯃꯨꯠꯈ꯭ꯔꯦꯕ ꯗꯨꯀꯥꯟꯗ ꯗꯨꯀꯥꯟꯗ ꯃꯩ ꯍꯣꯏ ꯃꯩ ꯄꯨꯂꯞ ꯂꯩꯀꯥꯏ ꯄꯨꯜꯂꯞꯇ ꯃꯨꯠꯈ꯭ꯔꯦꯕꯗꯣ ꯑꯗꯨꯗ ꯃꯨꯠꯈ꯭ꯔꯦ ꯑꯗꯨꯒ ꯍꯟꯂꯛꯑꯦ ꯃꯨꯠꯈ꯭ꯔ ꯂꯧꯕꯗꯤ ꯂꯣꯏꯈ꯭ꯔꯦꯀꯣ ꯂꯩꯕ ꯂꯣꯏꯈ꯭ꯔꯦ ꯊꯣꯛꯈ꯭ꯔꯦ ꯑꯗꯨꯒ ꯂꯥꯛꯑꯦ ꯂꯝꯕꯤꯗ ꯍꯜꯂꯛꯑꯦ ꯂꯥꯛꯄ ꯀꯥꯟꯗꯗꯤ ꯃꯩ ꯃꯨꯠꯄꯅꯤꯅ ꯃꯅꯨꯡꯗ ꯂꯩ ꯂꯩꯕ ꯌꯥꯗꯕꯒꯤ ꯍꯥꯏꯕꯗꯤ ꯗꯨꯀꯥꯟ ꯗꯨꯀꯥꯟꯒꯤ ꯃꯄꯨ ꯑꯩꯈꯣꯏ ꯌꯨꯝꯕꯨ ꯑꯁꯤꯁꯤꯡꯁꯦ ꯂꯣꯏ ꯃꯄꯥꯟ ꯊꯣꯛꯑꯒ ꯁꯣꯔꯣꯛ ꯃꯇꯥꯏꯗ ꯁꯣꯔꯣꯛ ꯃꯇꯥꯏ ꯃꯇꯥꯏꯗ ꯂꯦꯞꯄꯒ ꯒ ꯋꯥꯔꯤ ꯁꯥꯟꯅ ꯂꯩꯔꯝꯕ ꯍꯣꯏ ꯃꯩ ꯃꯨꯠꯄꯒꯤ
ꯑꯣ
ꯑꯗꯨ ꯍꯥꯏꯕꯗꯤ ꯏꯕꯥꯅꯤ ꯂꯥꯛꯄꯀꯥꯟꯗ ꯃꯨꯠꯈ꯭ꯔꯦꯅ ꯑꯗꯣ ꯏꯕꯥꯅꯤꯁꯦ ꯔꯨꯝ ꯌꯧꯔꯦ ꯀꯥ ꯌꯧꯕ ꯀꯥꯟꯗ ꯊꯣꯡ ꯍꯥꯡꯉꯦ ꯍꯥꯡꯕ ꯀꯥꯟꯗꯗꯤ ꯏꯕꯥꯅꯤꯡꯒꯤ ꯋꯥꯈꯜꯁꯤꯗꯤ ꯑꯁꯤꯗꯒꯤꯗꯤ ꯆꯠꯂꯝꯗꯥꯏꯗ ꯂꯣꯏꯅ ꯀꯔꯤ ꯀꯔꯤ ꯐꯦꯟꯒꯨꯝꯕ ꯃꯩꯒꯨꯝꯕ ꯊꯣꯡꯅꯥꯎ ꯂꯣꯏꯅ ꯊꯤꯡꯉꯒ ꯂꯣꯏ ꯃꯨꯠꯊꯠꯂ ꯆꯠꯂꯦꯅ ꯑꯗꯣ ꯍꯜꯂꯛꯄ ꯀꯥꯟꯗꯗꯤ ꯃꯩ ꯃꯨꯠꯄꯗꯣ ꯎꯔꯝꯕꯅꯤꯅ ꯏꯕꯥꯅꯤꯁꯦ ꯃꯩ ꯂꯥꯛ ꯂꯣꯏꯅ ꯃꯄꯥꯟꯗ ꯉꯥꯏꯅꯔꯤꯅ ꯏꯕꯅꯤꯁꯨ ꯂꯥꯛꯑꯒ ꯃꯩꯁꯦ ꯍꯥꯏꯕꯗꯤ ꯑꯥ ꯊꯥꯗꯕ ꯆꯪꯉꯒ ꯊꯣꯡ ꯂꯣꯜꯂꯒ ꯂꯩꯕꯗꯨ ꯉꯔꯥꯡ ꯑꯩ ꯍꯥꯏꯗꯣꯀꯅ ꯈꯪꯉꯦꯀꯣ
ꯑꯁ
ꯑꯩꯗ‌ꯣ ꯏꯕꯥꯅꯤꯗꯣ ꯃꯩ ꯊꯥꯟꯗꯕꯤꯗ ꯃꯩ ꯃꯨꯠꯂꯦꯅ ꯑꯗꯨꯝ ꯊꯣꯡꯅꯥꯎꯁꯤꯡ ꯂꯣꯏ ꯍꯥꯡꯉꯒ ꯃꯈꯥꯗ ꯃꯝ ꯃꯝ ꯃꯈꯩ ꯏꯅꯥꯎꯅꯨꯄꯤꯗꯤ ꯑꯩꯅ ꯍꯥꯏꯕꯅꯦꯕ ꯍꯦꯟꯖꯥꯡ ꯅꯄꯤ ꯁꯦꯝꯃꯒ ꯃꯥꯁꯦ ꯍꯥꯏꯕꯗꯤ ꯆꯅꯝ ꯄꯤꯌꯁ ꯆꯅꯝ ꯀ ꯀꯔꯤ ꯈꯔ ꯁꯦꯝꯔꯒ ꯂꯩꯕ ꯍꯣꯏꯅꯦ ꯀꯨꯏꯌꯦ ꯄꯨꯡ ꯑꯃ ꯍꯦꯟꯕꯐꯥꯎ ꯑꯩ ꯃꯨꯠꯂꯦ ꯍꯥꯏꯗꯣ ꯄꯨꯡ ꯑꯃ ꯃꯈꯥꯏꯒꯨꯝꯕ ꯑꯣꯏꯔꯝꯅꯤ ꯃꯩ ꯃꯨꯠꯂꯦꯅ ꯑꯗꯨꯝ ꯐꯝ ꯂꯩꯕꯗꯣ ꯑꯗꯨ ꯃꯥꯅ ꯆꯅꯝ ꯒ꯭ꯔꯨ ꯀꯔꯤ ꯀꯔꯤ ꯄꯤꯌꯥꯁꯀꯨꯝꯕ ꯁꯦꯝꯕꯁꯦ ꯏꯃꯝꯃꯝꯕꯅꯤꯅꯀꯣ ꯃꯥꯅ ꯁꯦꯝꯃꯤ ꯁ‌ꯦ ꯑꯩꯅ ꯁꯦꯝꯈꯤꯅꯨ ꯃꯩ ꯊꯥꯟꯒꯦ ꯍꯥꯏꯕꯐꯧ ꯌꯥꯗꯕ ꯑꯩ ꯐꯣꯟꯗꯒꯤ ꯃꯩ ꯊꯥꯒꯦ ꯌ ꯃꯩ ꯊꯥꯔꯗꯤ ꯎ ꯎꯕꯒꯨꯝ ꯎꯗꯕꯨꯝ ꯍꯦꯟꯅ ꯋꯥꯏꯌ‌ꯦ ꯑꯗꯨ ꯊꯥꯔꯔꯣꯏ ꯑꯩ ꯎꯋ‌ꯦ ꯑꯗꯨꯝ ꯀꯨꯏꯅ ꯃꯨꯠꯄꯗ ꯃꯩ ꯃꯝꯕꯗ‌ꯣ ꯀꯨꯏꯅ ꯂꯩꯔꯗꯤ ꯑꯗꯨꯝ ꯈꯔ ꯉꯥꯟꯊꯣꯛꯄ ꯇꯧꯋꯦꯅ ꯑꯈꯣꯏꯁꯨ ꯑꯗꯨꯗ ꯇꯧꯔꯝꯕꯒꯤ ꯃꯥꯁꯦ ꯌꯥꯏꯌ‌ꯦ ꯑꯗꯨꯝ ꯎꯋ‌ꯦꯗꯅ ꯃꯥꯅ ꯁꯦꯝ ꯂꯩꯕ ꯑꯩꯁꯦ ꯃꯈꯥꯗ ꯍꯤꯞꯄ ꯂꯩꯔꯕꯅꯦꯕ ꯑꯩ ꯅꯉꯣꯟꯗꯁꯨ ꯋꯥꯔꯤ ꯉꯔꯥꯡ ꯐꯣꯟ ꯇꯧꯔꯛꯄꯗꯨ ꯃꯩ ꯃꯨꯠꯂꯦꯅꯥ ꯀꯨꯏꯅ ꯃꯩ ꯃꯨꯠꯄꯗꯀꯣ ꯑ ꯁꯥꯏꯌ‌ꯦ ꯑꯗꯨ ꯃꯩ ꯃꯨꯜꯂꯦꯀꯨ ꯄꯨꯡ ꯑꯃ ꯍꯦꯜꯂꯦ ꯃꯥꯁꯦ ꯃꯔꯣꯏ ꯃꯔꯥꯟ ꯂꯣꯏ ꯁꯦꯝꯕ ꯂꯣꯏꯔꯦ ꯀꯣ ꯑꯩꯅ ꯑꯗꯨ ꯃꯔꯣꯏ ꯃꯔꯥꯡ ꯁꯦꯝꯃꯦ ꯑꯗꯨ ꯁꯣꯏꯃ ꯂ‌ꯣꯏ ꯂꯣꯏꯟ ꯂꯣꯏꯔꯦ ꯍꯥꯏꯕꯗꯤ ꯌꯦꯟ ꯊꯣꯡꯒꯗꯧꯕꯗꯣ ꯌꯦꯟꯗꯣ ꯆꯥꯝꯗꯕꯤꯗꯗꯨ ꯑꯩꯅ ꯀꯣꯟꯅ ꯆ ꯑꯩꯅ ꯆꯥꯝꯒꯦꯅ ꯍꯥꯏꯕꯅꯦꯕ ꯑꯗꯨꯗꯤ ꯆꯥꯝꯗ꯭ꯔꯦ ꯑꯇꯣꯞꯄꯗꯤ ꯂꯣꯏꯟ ꯂꯣꯏꯈ꯭ꯔꯦ ꯑꯗꯨ ꯋꯥꯏ ꯁꯤꯊꯣꯛꯀꯦꯅ ꯃꯥꯁꯦ ꯋꯥꯏꯁꯤꯊꯣꯛꯀꯦꯟ ꯇꯧꯔꯀꯥꯟꯗ ꯍꯥꯏꯕꯗꯤ ꯍꯥꯟꯅ ꯍꯦꯛ ꯂꯥꯛꯄꯒ ꯇꯧꯗꯦꯀꯣ ꯏꯕꯥꯅꯤꯁꯦ
ꯉꯔꯥꯡꯗꯤ ꯅꯪ ꯑꯝꯇ ꯍꯥꯏꯔꯛꯇꯦꯗꯅ ꯑꯗꯨꯝ ꯇꯧꯋꯦ ꯅꯪ ꯉꯁꯤ ꯈꯛꯇ ꯋꯥꯔꯤ ꯇꯧꯔꯑꯦ
ꯑꯩ ꯁꯤ ꯉꯔꯥꯡꯁꯨ ꯀꯥꯎꯈ꯭ꯔꯕ ꯅꯉꯣꯟꯗ ꯍꯥꯏꯕꯗꯣ ꯑꯩꯗꯤ ꯑꯗꯨꯗꯒꯤꯗꯤ ꯃꯩ ꯂꯣꯏꯟ ꯃꯨꯊꯠꯂꯒ ꯂꯩꯔꯕꯗꯨ ꯀꯨꯏꯅ ꯄꯨꯡ ꯑꯃ ꯍꯦꯟꯅ ꯉꯥꯏꯕꯗꯣ ꯑꯩꯁꯦ ꯁꯥꯃꯜꯂꯦꯅ ꯑꯩꯗ‌ꯣ ꯍꯧꯒꯠꯂ‌ꯦꯑꯦ ꯏꯅꯥꯎꯅꯨꯄꯤꯅ ꯑꯁ ꯃꯝꯃꯁꯨ ꯅꯪꯒꯤ ꯐꯣꯟꯗꯣ ꯃꯩ ꯊꯥꯜꯂꯣ ꯑꯗꯨꯒ ꯋꯥꯏꯁꯤꯇꯣꯛꯀꯦ ꯑꯗꯨꯒ ꯐꯝꯁꯦꯅ ꯍꯥꯏꯕꯅꯤ ꯃꯥ ꯋꯥꯏꯠ ꯇꯩꯊꯣꯛꯔꯒ ꯃꯝꯃꯁꯨ ꯑ ꯅꯨꯡꯗꯥꯡꯗꯅꯤꯅꯦ ꯅ ꯊꯦꯡꯈ꯭ꯔꯦꯃꯦ ꯃꯝꯈ꯭ꯔꯦꯕ ꯃꯝꯃꯝꯈ꯭ꯔꯦ
ꯑꯠꯆꯥ
ꯄꯨꯡ ꯇꯔꯦꯠ ꯑꯁ꯭ꯋꯥꯏꯗꯅꯦ ꯇꯔꯦꯠ ꯇꯔꯦꯠ ꯃꯈꯥꯏꯗꯅꯦ ꯑꯁꯤꯗꯗꯤ ꯇꯔꯦꯠ ꯃꯈꯥꯏꯁꯤꯗꯤ ꯃꯝꯈ꯭ꯔꯦꯕ
ꯑꯁ ꯇꯔ‌ꯦꯠ ꯃꯈꯥꯏ ꯍꯥꯏꯁꯦ ꯅꯣꯏ ꯑꯩꯈꯣꯏ ꯅꯣꯏ ꯑꯩꯈꯣꯏꯗꯤ ꯃꯝꯃꯦ ꯑꯩꯈꯣꯏꯗꯗꯤ ꯅꯤꯄꯥꯟ ꯅꯤꯄꯥꯟꯐꯥꯎ ꯉꯥꯜꯂꯤꯕ
ꯎꯝ ꯑꯗꯨꯒꯤ ꯑꯩꯁꯦ ꯑꯠ ꯑꯣ ꯃꯉꯣꯟꯗ ꯍꯥꯏꯔꯦ ꯑꯗꯨꯒ ꯃꯥꯅ ꯑꯩꯉꯣꯟ